ꯇ
ꯑꯣ ꯇꯥꯔꯦ ꯇꯥꯔꯦ ꯅꯪ ꯀꯩ ꯂꯩꯔꯒꯦ ꯑꯌꯨꯛꯁꯤꯗ ꯑꯩꯉꯣꯟꯗ ꯄꯥꯎ ꯐꯥꯎꯔꯛꯏꯁꯤꯕꯣ
ꯑꯩꯁꯦ ꯅꯤꯉꯣꯜ ꯆꯥꯛꯀꯧꯕ ꯃꯌꯥꯁꯨ ꯌꯧꯁꯤꯜꯂꯛꯑꯦꯅꯅꯦꯅ ꯅꯣꯏꯒꯤꯗꯤ ꯀꯔꯝ ꯇꯧꯗꯣꯏꯅꯣ ꯈꯣꯠꯇꯣꯏꯅꯣꯅ ꯍꯪꯒꯦꯅ ꯇꯧꯔ ꯅꯣꯏꯁꯨ ꯑꯗꯨꯝ ꯂꯥꯎꯗꯣꯏꯔꯣ ꯍꯟ ꯍꯥꯏꯗꯤ ꯍꯟꯗꯛꯁꯨ ꯅꯣꯏ ꯑꯗꯨꯝ ꯅꯤꯉꯣꯜꯉꯩꯗꯨ ꯀꯧꯗꯣꯏꯔꯕ
ꯑꯩꯈꯣꯏꯒꯤꯁꯦ ꯀꯧꯅꯤ ꯍꯥꯏꯗꯤ ꯑꯩꯈꯣꯏꯒꯤ ꯅꯤꯉꯣꯜꯉꯩ ꯍꯥꯏꯁꯦ ꯑꯩꯈꯣꯏꯁꯦ ꯍꯥꯟꯅꯕꯨꯗꯤ ꯑꯩꯈꯣꯏꯒꯤ ꯅꯤꯉꯣꯜ ꯃꯉꯥ ꯇꯔꯨꯛꯃꯨꯛ ꯁꯨꯏꯌꯦꯕ ꯑꯩꯈꯣꯏꯒꯤ ꯍꯥꯏꯗꯤ ꯕꯕꯥꯒꯤ ꯃꯆꯤꯟ ꯃꯅꯥꯎꯈꯩꯒꯤꯒ ꯃꯣꯏꯒꯤ ꯀꯧꯕꯁꯤꯡꯗꯣ ꯑꯗꯨꯒ ꯄꯨꯜꯂꯞ ꯄꯨꯜꯂꯒ ꯑꯗꯨꯝ ꯍꯥꯏꯗꯤ ꯆꯍꯤ ꯑꯩꯈꯣꯏꯗꯤꯡꯒꯤꯕꯨꯗꯤ ꯑꯗꯨꯝ ꯇꯧꯕꯅꯦꯕ ꯑꯗꯣ ꯍꯟꯗꯛꯇꯤ ꯑꯩꯈꯣꯏ ꯄꯨꯂꯞ ꯄꯨꯟꯗꯧ ꯃꯥꯟꯗ꯭ꯔꯦ ꯍꯥꯏꯗꯤ ꯃꯃꯥꯡꯗ ꯈꯔ ꯅꯨꯡꯉꯥꯏꯈꯤꯗ꯭ꯔꯦ ꯇ꯭ꯔꯦꯕ ꯍꯥꯏꯗꯤ ꯃꯤ ꯃꯌꯥꯝ ꯌꯥꯝꯕꯗꯣ ꯍꯥꯏꯗꯤ ꯗꯈꯤꯅꯥ ꯇꯧꯕꯗꯕꯨ ꯑꯣꯏꯔꯣ ꯑꯃꯕꯨ ꯑꯣꯏꯔꯣ ꯍꯥꯏꯗꯤ ꯑꯩꯈꯣꯏꯒꯤꯅ ꯑꯃꯨꯛ ꯑꯩꯈꯣꯏ ꯆꯆꯦꯈꯛ ꯑꯣꯏꯌꯦꯕ ꯈꯪꯕ꯭ꯔꯥ ꯑꯇꯣꯞꯄ ꯑꯃꯠꯇ ꯌꯥꯎꯗꯦꯕ ꯑꯩꯈꯣꯏꯒꯤ ꯎ ꯕꯕꯥꯒꯤ ꯃꯆꯤꯟ ꯃꯅꯥꯎꯗꯁꯨ ꯍꯥꯏꯗꯤ ꯅꯨꯄꯤ ꯑꯃꯇ ꯌꯥꯎꯗꯦꯕ ꯑꯩꯈꯣꯏ ꯏꯄꯨꯗꯣ ꯅꯨꯄꯤ ꯑꯅꯤ ꯂꯣꯜꯂꯦꯕ ꯅꯨꯄꯤ ꯑꯅꯤ ꯂꯣꯟꯕꯗꯣ ꯅꯨꯄꯤ ꯑꯍꯟꯒꯤꯕꯨꯗꯤ ꯅꯨꯄꯤ ꯃꯌꯥꯝ ꯌꯥꯎꯋꯦꯕꯀꯣ ꯑꯍꯨꯝꯃꯨꯛ ꯌꯥꯎꯑꯦꯕ ꯑꯗꯩꯗꯤ ꯑꯩꯈꯣꯏꯒꯤ ꯄꯥꯕꯨꯡ ꯑꯍꯟ ꯍꯥꯏꯒꯗ꯭ꯔꯥ ꯃꯥꯒꯤꯁꯨ ꯃꯆꯥ ꯅꯤꯡꯅꯤꯉꯣꯜ ꯑꯃ ꯌꯥꯎꯋꯦꯕ ꯑꯗꯨꯗꯨꯅ ꯃꯣꯏꯒꯤꯗꯤ ꯃꯌꯥꯝ ꯌꯥꯝꯃꯦꯗꯅ ꯑꯗꯩꯗꯤ ꯑꯩꯈꯣꯏꯒꯤ ꯑꯃꯨꯛ ꯍꯥꯏꯗꯤ ꯆꯦꯆꯦ ꯃꯟ ꯃꯊꯟꯇ ꯑꯣꯏꯌꯦ ꯑꯗꯩꯗꯤ ꯑꯩꯈꯣꯏꯒꯤꯁꯨ ꯏꯃꯥꯁꯨ ꯑꯗꯨꯝ ꯌꯨꯝꯗ ꯂꯩꯇ꯭ꯔꯦ ꯭ꯔꯦꯕ ꯍꯧꯖꯤꯛꯁꯦ ꯑꯩꯈꯣꯏ ꯕꯥ ꯂꯩꯇ꯭ꯔꯕꯅꯤꯅ ꯌꯨꯝꯗ ꯂꯩꯇ꯭ꯔꯦ ꯑꯩꯈꯣꯏ ꯏꯕꯣꯏꯗ ꯂꯩꯔꯕꯅꯤꯅ ꯑꯩꯈꯣꯏ ꯃꯥꯁꯨ ꯍꯥꯏꯗꯤ ꯅꯤꯉꯣꯜ ꯑꯩꯈꯣꯏ ꯕꯥ ꯑꯩꯈꯣꯏ ꯃꯥꯁꯨ ꯅꯤꯡꯉꯣꯜꯅꯤꯅ ꯑꯩꯈꯣꯏ ꯃꯥꯃꯣꯅ ꯀꯧꯔꯤꯅꯤꯗꯅ ꯑꯗꯨꯗꯨꯅ ꯑꯩꯈꯣꯏꯁꯦꯗꯣ ꯑꯁꯣꯝꯗ ꯑꯃꯨꯛ ꯆꯠ ꯁꯣꯝꯗ ꯑꯃꯨꯛ ꯌꯥꯎ ꯑꯗꯨ ꯅꯨꯡꯉꯥꯏꯇꯕ ꯍꯥꯏ ꯍꯥꯏ ꯇꯥꯔꯦ ꯑꯩꯈꯣꯏ ꯃꯥꯃꯨꯛ ꯌꯥꯎꯗ꯭ꯔꯗꯤ ꯑꯩꯈꯣꯏꯁꯦ ꯃꯊꯟꯇ ꯆꯠꯄꯗꯣ ꯅꯨꯡꯉꯥꯏꯇꯕ ꯑꯗꯨꯗꯨꯅ ꯑꯩꯈꯣꯏꯁꯦ ꯁꯣꯝꯗ ꯍꯟꯗꯛꯇꯤ ꯀꯧꯔꯅꯤꯅ ꯇꯧꯔꯦ ꯑꯗꯨꯗꯅ ꯈꯪꯗꯦꯗ ꯎꯝ ꯍꯥꯏꯗꯤ ꯅꯤꯉꯣꯜ ꯌꯥꯝꯃꯜꯂꯁꯨ ꯀꯣꯛꯁꯤꯡ ꯉꯥꯎꯋꯦ ꯍꯥꯏꯕ ꯑꯗꯣ ꯅꯣꯏꯒꯤꯗꯤ ꯀꯃꯥꯏꯅ ꯇꯧꯋꯤ ꯅꯣꯏ ꯅꯤꯡꯉꯣꯜ ꯀꯌꯥꯝ ꯌꯥꯝꯒꯦ ꯑꯩꯈꯣꯏꯒꯤꯗꯤ ꯅꯤꯡꯅꯤꯉꯣꯜ ꯌꯥꯝ ꯊꯤꯅ ꯌꯥꯝꯃꯦ
ꯑꯩꯈꯣꯏꯒꯤꯗꯤ ꯌꯥꯝꯗꯦꯗ ꯍꯥꯏꯗꯤ ꯑꯩꯈꯣꯏ ꯅꯨꯄꯥꯅ ꯌꯥꯝꯃꯦꯕ ꯅꯨꯄꯥ ꯃꯔꯤ ꯑꯣꯏꯔꯒꯅꯦ ꯑꯩꯈꯣꯏꯅꯦ ꯑꯃꯈꯛꯇꯅꯦꯕ ꯑꯗꯣ ꯑꯩꯈꯣꯏꯅꯦ ꯃꯊꯟꯇ ꯀꯧꯕꯗꯨꯁꯨ ꯅꯨꯡꯉꯥꯏꯇꯕꯅꯤꯅꯅꯦ ꯑꯩꯈꯣꯏꯒꯤ ꯄꯨꯄꯨ ꯑꯃꯒꯤꯅꯦ ꯃꯥꯏꯁꯨ ꯃꯆꯥ ꯅꯤꯉꯣꯜ ꯑꯃꯠꯇꯅꯦꯕ ꯃꯣꯏꯁꯨ ꯄꯤꯕꯥ ꯑꯃꯒ ꯅꯤꯉꯣꯜ ꯑꯃꯈꯛ ꯇ ꯑꯣꯏꯌꯦꯕꯀꯣ ꯑꯗꯨꯅꯅꯦ ꯃꯥꯒ ꯃꯣꯏꯒꯤ ꯅꯤꯉꯣꯜꯗꯨꯒ ꯑꯗꯨꯒꯤ ꯑꯩꯈꯣꯏꯅꯦ ꯁꯤꯒ ꯃꯕꯥꯅꯤ ꯑꯗꯨꯝ ꯄꯨꯟꯁꯤꯟ ꯄꯨꯟꯁꯤꯜꯂꯒ ꯀꯧꯕꯅꯦ ꯍꯥꯏꯗꯤ ꯃꯣꯏꯁꯨ ꯑꯃꯠꯇꯅꯦ ꯑꯩꯈꯣꯏꯗꯨꯁꯨ ꯑꯃꯠꯇꯅꯤꯅꯅꯦ ꯀꯨꯏꯔ ꯀꯧꯈꯤꯗꯕ ꯑꯩꯈꯣꯏꯁꯨ ꯃꯃꯥꯡꯒꯤ ꯂꯩꯇꯕ ꯌꯥꯎꯕꯗꯣ ꯑꯗꯨꯗꯒꯤ ꯀꯧꯗ꯭ꯔꯦ ꯑꯗꯣ ꯍꯟꯗꯛ ꯒꯤ ꯍꯥꯏꯗꯤ ꯃꯃꯥꯡꯁꯨ ꯃꯣꯏꯗꯣ ꯑꯗꯨꯝ ꯀꯧꯗ꯭ꯔꯕꯅꯤꯅ ꯍꯟꯗꯛꯇꯤ ꯀꯧꯒꯦꯅ ꯈꯜꯂꯤꯅꯦ ꯑꯗꯨ ꯈꯪꯗꯦ ꯀꯃꯥꯏꯅ ꯇꯧꯗꯣꯏꯅꯣ ꯄꯣꯠ ꯆꯩ ꯂꯩꯕꯁꯦ ꯍꯥꯏꯗꯤ ꯑꯩꯈꯣꯏꯕꯨꯗꯤ ꯃꯤ ꯌꯥꯝꯗ꯭ꯔꯕꯅꯤꯅ ꯑꯗꯨꯒꯤ ꯋꯥꯕꯨꯗꯤ ꯉꯥꯡꯅꯗ꯭ꯔꯦ ꯍꯥꯏꯗꯤ ꯃꯣꯏ ꯑꯄꯥꯝ ꯑꯄꯥꯝꯕꯗꯣ ꯑꯩꯈꯣꯏꯅ ꯄꯤꯅꯤꯡꯕ ꯂꯩꯔꯒꯅ ꯄꯤꯔꯦ ꯑꯗꯨꯒ ꯀꯔꯤ ꯄꯤꯗꯣꯏꯅꯣ ꯈꯪꯗ꯭ꯔꯒꯅ ꯃꯣꯏꯒꯤ ꯑꯋꯥꯠ ꯑꯄꯥ ꯍꯪꯉꯦ ꯑꯗꯨꯒ ꯑꯗꯨꯃꯥꯏꯅ ꯑꯣꯏꯅ ꯄꯤ ꯑꯗꯨꯅꯤ ꯅꯣꯏꯗꯨ ꯃꯤ ꯌꯥꯝꯕꯒꯤ ꯋꯥꯁꯤ ꯌꯥꯝꯕꯅꯦ ꯍꯥꯏꯗꯤ ꯑꯃꯅ ꯆꯥꯎꯋꯒ ꯆꯥꯎꯗꯦꯒ ꯍꯧꯖꯤꯛꯀꯥꯟꯗꯤ ꯍꯥꯏꯗꯤ ꯏꯒ ꯆꯥꯎꯋꯒ ꯂꯣꯏ ꯇꯧꯅꯔꯦꯗꯅ ꯑꯗꯨꯅ ꯅꯨꯡꯉꯥꯏꯇꯕꯅꯦ ꯅꯣꯏ ꯃꯤ ꯌꯥꯝꯕꯗꯣ ꯋꯥꯔꯝꯒꯅꯤ ꯑꯗꯨ ꯇꯣꯉꯥꯟꯅ ꯍꯥꯏꯗꯤ ꯅꯣꯏ ꯆꯦ ꯈꯛ ꯀꯧꯕꯗꯨꯅ ꯑꯗꯨꯅ ꯑꯗꯨꯝ ꯐꯔꯦ ꯑꯗ ꯍꯥꯏꯗꯤ ꯅꯣꯏ ꯃꯥꯅ ꯄꯤꯅꯤꯡꯕ ꯍꯥꯏꯗꯤ ꯂꯩꯒꯦꯔ ꯂꯣꯏꯔꯦꯔ ꯅꯣꯏ ꯃꯥꯅ ꯂꯩꯕ ꯄꯤꯖꯕꯗꯨꯅ ꯅꯨꯡꯉꯥꯏꯗꯅ ꯃꯤ ꯑꯇꯣꯞꯄ ꯌꯥꯎꯁꯤꯜꯂꯛꯄ ꯍꯥꯏꯗꯨꯗꯤ ꯋꯥ ꯌꯥꯝꯕꯅꯤꯅ ꯅꯨꯡꯉꯥꯏꯇꯕꯅꯦ
ꯍꯣꯏ ꯑꯗꯨꯅꯦ ꯃꯤꯗꯣ ꯍꯥꯏꯗꯤ ꯅꯤꯉꯣꯜ ꯑꯍꯨꯝꯃꯨꯛ ꯀꯩꯃꯨꯛ ꯑꯣꯏꯕ ꯑꯣꯏꯔꯗꯤ ꯐꯕ ꯍꯥꯏꯗꯤ ꯑꯩꯈꯣꯏꯒꯤ ꯑꯩꯈꯣꯏꯒꯤ ꯄꯥꯕꯨꯡꯒꯤꯁꯨꯨꯛ ꯅꯤꯉꯣꯜꯁꯨ ꯑꯃꯨꯛ ꯌꯥꯎꯁꯜꯂꯛꯑꯦ ꯑꯗꯩꯗꯤ ꯍꯥꯟꯅꯒꯤ ꯑꯩꯈꯣꯏ ꯏꯄꯨꯒꯤ ꯍꯥꯏꯗꯤ ꯑꯩꯈꯣꯏ ꯃꯄꯨꯒꯤ ꯄꯥꯕꯨꯡꯉꯣꯏꯒꯤ ꯃꯆꯦ ꯀꯩꯀꯩ ꯃꯅꯥꯎꯅꯨꯄꯤ ꯀꯩꯀꯩꯗꯨꯁꯨ ꯃꯌꯥꯝꯃꯨꯛ ꯌꯥꯎꯁꯜꯂꯛꯑꯦ ꯑꯗꯩꯗꯤ ꯃꯣꯏ ꯈꯛꯇꯪ ꯂꯥꯛꯄꯁꯨ ꯅꯠꯇ꯭ꯔꯦꯗꯅ ꯃꯆꯥꯁꯨ ꯀꯩꯁꯨ ꯍꯥꯏꯗꯤ ꯂꯣꯏ ꯄꯣꯔꯛꯏꯅꯤ ꯑꯗꯨꯗꯨꯅ ꯍꯥꯏꯗꯤ ꯑꯉꯥꯡꯗꯨꯒꯤꯁꯨ ꯀꯩꯅꯣꯝꯁꯨ ꯄꯤꯗꯕꯁꯨ ꯅꯨꯡꯉꯥꯏꯇ ꯦ ꯑꯗꯨꯗꯨꯅꯅꯦ ꯄꯩꯁꯥ ꯅꯨꯡꯁꯥꯗꯤ ꯌꯥꯝ ꯆꯪꯕ ꯖꯥꯠꯅꯤꯗ ꯑꯗꯩꯗꯤ ꯍꯥꯏꯗꯤ ꯑꯩꯈꯣꯏꯅ ꯁꯤꯃ ꯄꯤꯅꯤꯡꯉꯤ ꯍꯥꯏꯔꯁꯨ ꯍꯥꯏꯗꯤ ꯈꯤꯇꯪ ꯐꯖꯅꯁꯨ ꯄꯤꯅꯤꯡꯉꯦꯕ ꯍꯥꯏꯗꯤ ꯆꯍꯤ ꯑꯃꯗ ꯑꯃꯨꯛꯇꯪ ꯂꯥꯛꯄ ꯄꯣꯠꯅꯤ ꯑꯗꯨꯗꯨꯅ ꯈꯤꯇꯪꯗꯤ ꯀꯃꯥꯏꯅ ꯍꯥꯏꯗꯤ ꯌꯥꯝ ꯐꯖꯗꯅ ꯄꯤꯕꯗꯨꯁꯨ ꯄꯤꯅꯤꯡꯗꯦꯕ ꯑꯗꯩꯗꯤ ꯑꯩꯈꯣꯏꯒꯤꯗꯤ ꯍꯥꯏꯗꯤ ꯃꯣꯏꯒꯤꯗꯤ ꯅꯤꯡꯉꯣꯜꯗꯣ ꯃꯌꯥꯝ ꯌꯥꯝꯃꯕꯅꯤꯅꯅꯦ ꯃꯣꯏꯅ ꯄꯣꯠ ꯆꯩꯩ ꯄꯣꯔꯛꯄꯗꯣ ꯑꯩꯈꯣꯏꯅ ꯁꯣꯝꯗ ꯄꯤꯕꯅꯁꯨ ꯃꯌꯥꯝꯁꯨ ꯍꯦꯟꯅꯁꯨ ꯋꯥꯕ ꯍꯥꯏꯇꯥꯥꯔꯦ ꯑꯩꯈꯣꯏꯒꯤꯗꯤ ꯑꯩꯈꯣꯏꯒꯤ ꯃꯥꯛ ꯃꯊꯟꯇꯅꯤꯅ ꯍꯥꯏꯗꯤ ꯃꯣꯏꯒꯤꯗꯤ ꯅꯤꯡꯉꯣꯜ ꯀꯩ ꯀꯩ ꯃꯌꯥꯝꯁꯨ ꯌꯥꯝꯃꯦ ꯌꯥꯝꯕꯗꯣ ꯃꯣꯏꯒꯤꯗꯤ ꯍꯥꯏꯗꯤ ꯄꯣꯠ ꯆꯩꯩꯗꯣ ꯑꯃꯒ ꯑꯃꯒ ꯂꯣꯏ ꯄꯨꯟꯁꯤꯟꯅꯔꯒ ꯇꯣꯈꯥꯏ ꯇꯣꯈꯥꯏ ꯌꯦꯟꯅꯔ ꯈꯣꯠꯂꯒ ꯌꯨꯝꯊꯣꯡ ꯍꯥꯏꯗꯤ ꯑꯩꯈꯣꯏ ꯌꯨꯝꯊꯣꯡ ꯃꯉꯥ ꯂꯩꯔꯁꯨ ꯇꯔꯦꯠ ꯂꯩꯔꯁꯨ ꯃꯣꯏꯅ ꯌꯦꯟꯅꯔ ꯌꯦꯟꯅꯔ ꯄꯤꯕꯅꯤꯅ ꯑꯃꯔꯣꯝꯗ ꯐꯩꯕ ꯑꯩꯈꯣꯏ ꯁꯤꯆꯦꯒꯤ ꯗꯤ ꯑꯃꯨꯛ ꯑꯩꯈꯣꯏ ꯆꯦ ꯈꯛꯇꯅꯤꯗꯅ ꯑꯗꯨꯗꯨꯅꯅꯦ ꯐꯖꯅꯁꯨ ꯄꯤꯅꯤꯡꯉꯤ ꯍꯥꯏꯗꯤ ꯐꯖꯗ꯭ꯔꯁꯨ ꯃꯤ ꯃꯃꯥꯡꯗ ꯆꯍꯤ ꯑꯃꯈꯛ ꯂꯥꯛꯄ ꯄꯣꯠꯇ ꯁꯤ ꯑꯃꯈꯛ ꯄꯣꯔꯛꯏ ꯍꯥꯏꯗꯤ ꯊꯥꯎ ꯑꯃ ꯁꯦꯝ ꯑꯃ ꯁꯨꯃꯥꯏꯅ ꯈꯛ ꯄꯤꯕꯗꯨꯗꯤ ꯅꯨꯡꯉꯥꯏꯇꯦꯗꯅ ꯑꯗꯨꯗꯨꯅ ꯑꯩꯈꯣꯏ ꯆꯦꯅꯁꯨ ꯐꯖꯅ ꯄꯤꯅꯤꯡꯕ ꯄꯤꯅꯤꯡꯕꯅꯤꯅ ꯃꯊꯟꯇꯅ ꯑꯣꯏꯔꯕꯅꯤꯅ ꯏꯁ ꯑꯗꯨꯝ ꯄꯩꯁꯥꯗꯤꯅꯦ ꯑꯗꯨꯝ ꯇꯔꯥꯏ ꯃꯊꯛꯇꯗꯤ ꯑꯗꯨꯝ ꯂꯣꯏꯔꯝꯃꯅꯦꯕ ꯃꯌꯥꯝꯁꯤꯡꯗꯨꯒꯤ ꯌꯦꯟꯅꯕ ꯍꯣꯠꯅꯕꯗ ꯑꯗꯩꯗꯤ ꯑꯩꯈꯣꯏꯒꯤꯗꯤꯅꯦ ꯌꯨꯝꯁꯦ ꯑꯅꯤ ꯈꯥꯏꯗꯣꯛꯄꯅꯤꯅꯅꯦ ꯌꯥꯝ ꯋꯥꯏꯑꯦꯕ ꯑꯁꯣꯝ ꯅꯥꯀꯟꯒꯤꯁꯨ ꯑꯃꯨꯛ ꯌꯦꯦꯜꯂꯅꯤ ꯑꯗꯩꯗꯤ ꯑꯩꯈꯣꯏ ꯏꯕꯣꯏꯔꯣꯝꯗꯁꯨ ꯑꯃꯨꯛ ꯍꯥꯏꯗꯤ ꯌꯨꯝꯗꯣ ꯃꯔꯤ ꯑꯩꯈꯣꯏ ꯌꯨꯝ ꯃꯔꯤ ꯂꯩꯕꯗꯨꯗ ꯑꯃꯨꯛꯅꯦ ꯑꯗꯨꯒꯤꯁꯨ ꯄꯣꯠꯇꯣ ꯄꯤꯗꯕ ꯅꯨꯡꯉꯥꯏꯇꯦꯕ ꯍꯥꯏꯗꯤ ꯑꯩꯈꯣꯏꯆꯦꯅ ꯄꯣꯠꯇꯨ ꯄꯤꯗ꯭ꯔꯁꯨꯅꯦ ꯃꯣꯏꯅꯅꯦ ꯑꯩꯈꯣꯏꯆꯦꯒꯤꯅꯦ ꯑꯗꯨꯝ ꯀꯧꯔꯒ ꯗꯈꯤꯅꯥ ꯄꯤꯕ ꯈꯣꯠꯄ ꯇꯧꯋꯦꯕ ꯑꯗꯨꯗꯨꯅꯅꯦ ꯑꯁ ꯌꯥꯝ ꯄꯕꯦꯔꯥꯕꯤꯗꯤ ꯀꯥꯏꯌꯦ ꯍꯟꯗꯛꯇꯤ ꯑꯩꯈꯣꯏ ꯑꯩꯈꯣꯏ ꯏꯃꯥꯍꯣꯏꯅ ꯑꯩꯈꯣꯏ ꯆꯤꯆꯦꯗꯣ ꯑꯁꯣꯝ ꯍꯥꯏꯗꯤ ꯑꯁꯣꯝ ꯅꯥꯀꯟꯗ ꯀꯧꯗꯕꯤꯗ ꯑꯩꯈꯣꯏ ꯏꯕꯣꯏꯗ ꯈꯛ ꯀꯧꯔꯁꯤꯔꯅ ꯈꯜꯂꯤꯅꯦ ꯅꯣꯏꯒꯤꯗꯤ ꯃꯤ ꯌꯥꯝꯗꯕꯅꯤꯅ ꯑꯗꯨꯒꯤꯗꯤ ꯗꯈꯤꯅꯥꯒꯤꯕꯨ ꯑꯣꯏꯔꯣ ꯄꯩꯁꯥ ꯅꯨꯡꯁꯥꯒꯤꯕꯨ ꯑꯣꯏꯔꯣ ꯀꯩꯁꯨ ꯌꯥꯝꯗꯤ ꯆꯪꯉꯝꯃꯣꯏꯅꯦ
ꯍꯣꯏ ꯑꯗꯨꯕꯨꯗꯤ ꯌꯥꯝꯗ꯭ꯔꯦ ꯍꯥꯏꯗꯤ ꯑꯩꯈꯣꯏꯅ ꯑꯗꯨꯝ ꯍꯥꯏꯗꯤ ꯄꯤꯅꯤꯡꯕꯗꯣ ꯑꯩꯈꯣꯏ ꯑꯁꯨꯝ ꯎꯄꯨ ꯍꯣꯏꯒꯤ ꯃꯆꯥꯅꯨꯄꯤꯗꯨꯒ ꯑꯩꯈꯣꯏ ꯑꯃꯈꯛꯇꯅꯤꯉꯣꯏ ꯃꯣꯏ ꯑꯅꯤ ꯈꯛꯇꯅꯤꯅ ꯑꯗꯨꯒꯤꯕꯨꯗꯤ ꯋꯥꯗ꯭ꯔꯦ ꯍꯥꯏꯗꯤ ꯃꯣꯏꯒꯤ ꯑꯗꯨꯝ ꯗꯈꯤꯅꯥꯒꯤꯁꯤ ꯁꯤ ꯍꯥꯏꯔ ꯈꯥꯏꯗꯣꯛꯈ꯭ꯔꯒ ꯆꯥꯕ ꯊꯛꯄꯩ ꯈꯔꯗꯅꯦ ꯇꯤꯡꯕ ꯍꯥꯏꯕꯨ ꯑꯗꯨꯅꯦ ꯅꯣꯏ ꯆꯦꯗ ꯄꯩꯁꯥ ꯃꯌꯥꯝ ꯂꯣꯏꯔꯝꯅꯦ ꯍꯥꯏꯗꯤ ꯃꯣꯏꯒꯤꯗꯤ ꯃꯆꯤꯟ ꯃꯅꯥꯎ ꯌꯥꯝꯕꯅꯤꯅ ꯄꯨꯟꯅ ꯇꯧꯈ꯭ꯔꯅꯤꯗꯅ ꯑꯗ ꯅꯣꯏ ꯆꯦꯗꯤ ꯃꯊꯟꯗꯅꯦ ꯑꯣꯏꯍꯧꯗꯣꯏꯗꯣ ꯑꯗ ꯑꯩꯈꯣꯏ ꯃꯥ ꯍꯣꯏꯔꯣꯝꯒꯤꯁꯨ ꯅꯤꯉꯣꯜ ꯃꯣꯏ ꯑꯅꯤ ꯈꯛꯇꯅꯦꯕꯀꯣ ꯑꯗꯨꯒ ꯑꯩꯈꯣꯏꯒꯤ ꯃꯃꯣ ꯑꯃꯒꯤ ꯃꯆꯥꯅꯨꯄꯤꯒꯤ ꯏꯆꯥꯅꯨꯄꯤꯗꯨꯗꯤ ꯑꯗꯨꯝ ꯃꯥ ꯃꯊꯟꯇ ꯇꯣꯉꯥꯟꯅ ꯇꯧꯖꯩꯌꯦ ꯑꯗꯨꯒ ꯑꯩꯈꯣꯏ ꯃꯥꯒ ꯑꯩꯈꯣꯏ ꯃꯥꯏ ꯃꯅꯥꯎꯄꯤꯒꯗꯨꯕꯨꯗꯤꯅꯦ ꯍꯥꯏꯗꯤ ꯑꯩꯈꯣꯏꯒꯤ ꯃꯃꯣꯏ ꯍꯣꯏ ꯀꯩꯍꯣꯏꯗ ꯄꯤꯕꯗꯣ ꯈꯣꯠꯄꯗ ꯃꯕꯥꯅꯤ ꯄꯨꯟꯁꯤꯟ ꯄꯨꯟꯁꯤꯜꯂꯒ ꯑꯗꯨꯃꯥꯏꯅ ꯄꯨꯏꯌꯦ ꯍꯥꯏꯗꯤ ꯌꯨꯝꯊꯣꯡ ꯑꯍꯨꯝꯅꯦꯕꯀꯣ ꯑꯍꯨꯝꯗꯨꯒꯤ ꯁꯤꯁꯅꯅꯦ ꯃꯕꯥꯅꯦ ꯑꯗꯨꯝ ꯅꯤꯉꯣꯜ ꯆꯥꯛꯀꯧꯔꯣꯝꯗꯥꯏ ꯑꯩ ꯈꯨꯗꯤꯡꯒꯤ ꯄꯨꯟꯅ ꯄꯨꯟꯅ ꯄꯨꯟꯁꯤꯜꯂꯒꯅꯦ ꯑꯗꯨꯃꯥꯏꯅ ꯑꯣꯏꯅ ꯄꯨꯃꯤꯟꯅꯩꯅꯦ ꯑꯗꯣ ꯑꯩꯈꯣꯏꯁꯨ ꯍꯦꯛꯡꯋꯥꯏ ꯋꯥꯗꯣꯏꯅꯤꯅꯦ ꯁꯨꯃꯥꯏꯅ ꯇꯧꯔꯧꯕ ꯍꯥꯏꯁꯦ ꯑꯩꯈꯣꯏꯁꯨ ꯄꯩꯁꯥ ꯃꯌꯥꯝ ꯆꯪꯗꯣꯏꯅꯦ ꯌꯨꯝ ꯌꯥꯝꯕ ꯏꯃꯨꯡꯗ ꯄꯥꯜꯂꯦꯅ ꯈꯜꯂꯣ ꯅꯤꯉꯣꯜ ꯌꯥꯝꯕ ꯏꯃꯨꯡꯗ ꯄꯥꯝꯕ ꯑꯩꯁꯤ ꯋꯥꯏꯗꯅ ꯅꯤꯉꯣꯟꯜ ꯍꯥꯏꯁꯤꯗꯤ ꯄꯥꯝꯃꯤꯒ ꯄꯥꯝꯗꯦꯒ ꯑꯃꯅ ꯑꯃ ꯍꯥꯏꯔꯛꯀꯅꯤ ꯑꯃꯅ ꯑꯃ ꯍꯥꯏꯔꯛꯀꯅꯤ ꯑꯩꯈꯣꯏꯁꯨ ꯋꯥꯗꯣꯏꯅꯤ ꯍꯌꯦꯡꯋꯥꯏ ꯄꯣꯠꯆ ꯂꯩ ꯆꯦꯟꯕꯒ ꯑꯣꯏꯔꯣ ꯁꯤ ꯇꯧꯗꯣꯏꯅꯤ ꯁꯨꯃꯥꯏꯅ
ꯋꯥꯗꯣꯏꯅꯦ ꯑꯩꯈꯣꯏꯒꯤꯁꯨ ꯍꯥꯏꯗꯤ ꯍꯧꯖꯤꯛ ꯑꯩꯈꯣꯏꯁꯨ ꯑꯗꯨꯝ ꯍꯥꯏꯗꯤ ꯑꯩꯈꯣꯏꯁꯦ ꯍꯧꯖꯤꯛꯁꯦ ꯅꯤꯡꯅꯤꯉꯣꯜꯅꯦꯕ ꯑꯗꯨꯅ ꯍꯥꯏꯗꯤ ꯀꯩꯅꯣ ꯑꯩꯈꯣꯏꯁꯨ ꯅꯤꯡꯅꯤꯉꯣꯜ ꯆꯥꯛꯀꯧꯕꯁꯦ ꯑꯩꯈꯣꯏꯁꯨ ꯏꯕꯣꯏꯗ ꯀꯧꯕꯗ ꯆꯠꯂꯤꯅꯤꯗꯅ ꯑꯩꯈꯣꯏꯒꯤ ꯍꯥꯏꯗꯤ ꯅꯅꯦ ꯑꯣꯏꯅ ꯅꯪꯒꯤ ꯁꯤ ꯐꯨꯔꯤꯠꯁꯤꯃ ꯂꯩꯕꯤꯔꯒꯦ ꯁꯤꯁꯤꯃ ꯐꯖ ꯐꯖꯕ꯭ꯔꯥ ꯌꯦꯡꯉꯨ ꯈꯣꯠꯂꯨꯒ ꯍꯥꯏꯛꯄꯗ ꯑꯩꯈꯣꯏꯁꯨ ꯁꯤꯗꯤ ꯐꯖꯗꯦ ꯁꯤꯗꯤ ꯄꯥꯝꯗꯦ ꯑꯩꯒꯤꯗꯤ ꯍꯟꯗꯛꯀꯤꯗꯤ ꯁꯤꯃ ꯇꯧꯕꯤꯌꯨ ꯁꯤꯃ ꯇꯧꯕꯤꯌꯨ ꯑꯩꯈꯣꯏꯁꯨ ꯍꯥꯏꯗꯤ ꯑꯗꯨꯝ ꯍꯥꯏꯔꯤꯅꯦꯕ ꯑꯗꯨꯃꯥꯏꯅ ꯑꯩꯈꯣꯏꯁꯨ ꯍꯌꯦꯡꯋꯥꯏ ꯀꯩꯅꯣ ꯃꯧ ꯑꯣꯜꯂꯀꯥꯟꯗ ꯑꯩꯈꯣꯏꯒꯤꯁꯨ ꯑꯩꯈꯣꯏꯒꯤ ꯅꯨꯄꯥꯁꯤꯡ ꯑꯗꯨꯒꯤ ꯃꯆꯦ ꯂꯩꯔꯝꯅꯤ ꯃꯆꯜ ꯂꯩꯔꯝꯅꯤ ꯃꯣꯏꯁꯨ ꯑꯗꯨꯃꯥꯏꯅ ꯍꯥꯏꯔꯛꯇꯣꯏꯅꯦꯕ ꯑꯩꯈꯣꯏꯒꯤꯗꯤ ꯁꯤꯃ ꯄꯥꯝꯃꯤ ꯁꯤꯃ ꯄꯥꯝꯃꯤ ꯍꯥꯏꯗꯤ ꯀꯩꯁꯨ ꯅꯠꯇꯕꯤꯗ ꯍꯥꯏꯗꯤ ꯌꯥꯝ ꯄꯤꯛꯅ ꯍꯥꯏꯕ ꯃꯤꯁꯨ ꯂꯩ ꯌꯥꯝ ꯆꯥꯎꯅ ꯍꯥꯏꯕ ꯃꯤꯁꯨ ꯂꯩ ꯑꯗꯣ ꯑꯩꯈꯣꯏꯗꯤ ꯑꯩꯈꯣꯏꯒꯤꯗꯤ ꯃꯧꯅꯤ ꯑꯩꯈꯣꯏꯅ ꯋꯥ ꯉꯥꯡꯉꯨ ꯃꯇꯝꯗ ꯑꯩꯈꯣꯏꯁꯦ ꯅꯨꯡꯁꯤꯔꯣꯏꯗꯣꯏꯅꯤ ꯑꯗꯨꯅ ꯋꯥꯈ꯭ꯔꯗꯣꯏ ꯄꯣꯠꯅꯤꯗ ꯑꯩꯈꯣꯏꯁꯨ ꯍꯥꯏꯗꯤ ꯍꯧꯖꯤꯛꯀ ꯍꯧꯖꯤꯛ ꯂꯩꯁꯥꯔꯤꯉꯩ ꯃꯇꯝꯒ ꯃꯧ ꯑꯣꯏꯔ ꯃꯇꯝꯒ ꯋꯥ ꯉꯥꯡꯕ ꯈꯣꯠꯄꯗꯁꯨ ꯆꯦꯛꯁꯤꯟ ꯆꯦꯛꯁꯤꯟꯅꯁꯨ ꯉꯥꯡꯉꯅꯤ ꯀꯔꯤꯅꯣꯝ ꯇꯧꯕꯗ ꯆꯦꯛꯁꯤꯟ ꯆꯦꯛꯁꯤꯟꯅ ꯇꯧꯗ꯭ꯔꯗꯤ ꯑꯩꯈꯣꯏꯁꯦ ꯋꯥ ꯉꯥꯡꯕ ꯑꯝꯗ ꯃꯤꯋꯥ ꯇꯥꯕ ꯑꯝꯗ ꯂꯩꯗꯣꯏꯅꯦ ꯑꯗꯨꯒꯤ ꯈꯜꯂꯨꯕꯗ ꯑꯩꯗꯤ ꯃꯊꯥꯕꯨ ꯁꯥꯔꯄꯣꯠꯅꯤꯗ ꯑꯗꯣ ꯅꯣꯏꯒꯤꯗꯤ ꯅꯤꯉꯣꯜ ꯆꯥꯛꯀꯧꯕꯁꯦ ꯍꯥꯏꯗꯤ ꯅꯪꯗꯤ ꯅꯣꯏ ꯏꯃꯥ ꯍꯣꯏꯒ ꯃꯇꯨꯡ ꯏꯟꯅꯔꯒ ꯆꯠꯂꯣꯏꯗ꯭ꯔꯣ
ꯆꯠꯇꯣꯏꯅꯦ ꯑꯩꯁꯨꯦ ꯍꯥꯏꯗꯤ ꯑꯩꯈꯣꯏ ꯃꯥꯒ ꯍꯥꯏꯗꯤ ꯑꯩꯈꯣꯏ ꯃꯥꯁ ꯆꯠꯇꯣꯏ ꯅꯨꯃꯤꯠꯇꯨꯒ ꯑꯩꯈꯣꯏ ꯌꯨꯝꯗ ꯀꯧꯕꯗꯨꯒ ꯐꯪꯖꯟꯅꯩꯌꯦꯕ ꯍꯦꯛꯇ ꯍꯥꯟꯅꯁꯨ ꯑꯗꯨꯅꯅꯦ ꯍꯟꯗꯛꯇꯤ ꯑꯩꯈꯣꯏ ꯃꯥꯒꯤꯗꯨꯅ ꯅꯤꯉꯣꯜ ꯆꯥꯛꯀꯧꯕ ꯅꯨꯃꯤꯠꯇ ꯑꯗꯨꯝ ꯆꯠꯂꯅꯤ ꯑꯗꯨꯒ ꯑꯩꯈꯣꯏ ꯌꯨꯝꯒꯤꯗꯨꯅꯅꯦ ꯅꯣꯡꯉꯥꯟꯕꯗ ꯀꯧꯁꯦꯅ ꯍꯥꯏꯅꯔꯦ ꯅꯠꯇ꯭ꯔꯗꯤꯅꯦ ꯍꯦꯛꯇꯅꯦ ꯑꯥꯗ ꯆꯠꯄꯗꯣ ꯗꯈꯤꯅꯥ ꯇꯧꯔꯝꯗꯥꯏ ꯀꯩ ꯀꯩ ꯇꯧꯔꯝꯗꯥꯏꯁꯦ ꯍꯦꯛꯇꯅꯦ ꯁꯣꯝ ꯌꯨꯝꯒꯤ ꯑꯃꯨꯛ ꯇꯧꯗꯣꯔꯦꯅ ꯍꯣꯕꯤ ꯍꯣꯕꯤ ꯌꯥꯝ ꯇꯧꯋꯦꯕꯀꯣ ꯑꯗꯨꯅ ꯍꯟꯗꯛꯇꯤ ꯏꯪꯅ ꯆꯤꯛꯅ ꯃꯣꯏꯁꯨ ꯍꯥꯏꯗꯤ ꯅꯤꯉꯣꯝꯕꯩꯗꯨꯁꯨ ꯂꯥꯞꯅ ꯂꯥꯛꯄꯅꯤꯅ ꯅꯦ ꯇꯥꯅ ꯑꯩꯈꯣꯏ ꯂꯩꯔꯒꯅ ꯅꯨꯡꯉꯥꯏꯑꯕ ꯑꯩꯈꯣꯏ ꯃꯥꯥ ꯍꯣꯏ ꯑꯩꯈꯣꯏ ꯃꯌꯥꯝ ꯂꯩꯔ ꯄꯨꯟꯅ ꯂꯩꯕꯗꯨꯅ ꯅꯨꯡꯉꯥꯏꯗꯅ ꯍꯦꯛꯇ ꯆꯥꯛꯁꯨ ꯆꯥꯃꯤꯟꯅꯗꯦꯕꯀꯣ ꯑꯗꯨꯅ ꯍꯟꯗꯛꯇꯤ ꯑꯩꯈꯣꯏ ꯌꯨꯝꯒꯤꯁꯤꯅ ꯅꯣꯡꯉꯥꯜꯂꯒ ꯇꯧꯁꯦ ꯑꯣꯏꯅ ꯍꯥꯏꯅꯔꯦ ꯍꯥꯏꯗꯤ ꯑꯗꯨ ꯑꯣꯏꯇꯥꯔꯗꯤ ꯃꯣꯏꯁꯨ ꯊꯦꯡꯉ ꯂꯩꯕꯕꯨ ꯑꯣꯏꯔꯣ ꯑꯩꯈꯣꯏꯁꯨ ꯊꯕꯛꯇꯨ ꯅꯦ ꯇꯥꯅ ꯂꯩꯗꯅ ꯑꯗꯨꯅꯦ ꯑꯩꯈꯣꯏ ꯨ ꯍꯌꯦꯡꯋꯥꯏ ꯃꯧ ꯑꯣꯏꯔꯀꯥꯟꯗ ꯅꯤꯉꯣꯟꯗꯨꯅ ꯄꯥꯝꯃꯤ ꯄꯣꯠꯇꯨ ꯍꯥꯏꯗꯤ ꯑꯩꯈꯣꯏꯅ ꯉꯝꯕ ꯄꯣꯠ ꯑꯣꯏꯔ ꯑꯗꯨꯝ ꯐꯔꯦ ꯉꯝꯃꯣꯏꯗꯕ ꯄꯣꯠ ꯍꯥꯏꯖꯤꯜꯂꯛꯑꯗꯤ ꯍꯥꯏꯗꯤ ꯃꯧꯅꯦꯗ ꯃꯧꯁꯤ ꯂꯥꯛꯄꯗꯒꯤ ꯄꯤꯅꯤꯡꯗꯦ ꯈꯣꯠꯇꯦꯅ ꯈꯟꯗꯣꯏꯅꯦ ꯑꯗꯣ ꯅꯣꯏꯗꯤ ꯀꯩ ꯅꯨꯃꯤꯠꯇ ꯀꯧꯗꯣꯏꯅꯣ ꯑꯗꯨꯝ ꯅꯤꯉꯣꯜ ꯆꯥꯛꯀꯧꯕ ꯅꯨꯃꯤꯠꯇ ꯀꯧꯗꯣꯏꯔꯥ ꯅꯠꯇ꯭ꯔꯥ ꯀꯃꯥꯏꯅ ꯇꯧꯗꯣꯏꯅꯣ
ꯑꯩꯈꯣꯏꯒꯤꯁꯦ ꯅꯤꯉꯣꯜ ꯆꯥꯛꯀꯧꯕ ꯅꯨꯃꯤꯠꯇ ꯑꯩꯈꯣꯏ ꯏꯆꯦꯁꯦ ꯀꯧꯔꯅꯤ ꯑꯗꯨꯗꯨꯒ ꯑꯩꯈꯣꯏ ꯃꯥꯁꯨ ꯍꯥꯏꯗꯤ ꯑꯩꯈꯣꯏꯅ ꯍꯌꯦꯡ ꯃꯃꯥꯡꯗꯁꯨ ꯍꯥꯏꯈ꯭ꯔꯦꯗꯅ ꯑꯩꯈꯣꯏ ꯏꯕꯣꯏꯗ ꯂꯩꯕꯅꯤꯅꯅ ꯑꯗ ꯑꯩꯈꯣꯏꯒꯤꯁꯦ ꯑꯩꯈꯣꯏ ꯑꯩꯈꯣꯏ ꯏꯃꯥ ꯀꯧꯕꯗ ꯑꯩꯈꯣꯏ ꯆꯤꯆꯦꯗ ꯑꯗꯨꯝ ꯄꯨꯟꯅ ꯑꯩꯈꯣꯏ ꯏꯕꯣꯏꯗ ꯇꯧꯃꯤꯟꯅꯔꯅꯦꯕ ꯑꯗꯩꯗꯤ ꯑꯩꯈꯣꯏ ꯅꯤꯅꯦ ꯍꯣꯏꯗꯨꯅ ꯅꯣꯡꯉꯥꯜꯂꯒ ꯆꯠꯈꯤꯗꯧ ꯃꯥꯜꯂꯦ ꯃꯣꯏ ꯂꯩꯇ꯭ꯔꯗꯤ ꯑꯃꯨꯛꯁꯨ ꯅꯨꯡꯉꯥꯏꯇꯦꯕ ꯃꯣꯏ ꯂꯩꯇꯥꯥꯔꯗꯤ ꯍꯥꯏꯗꯤ ꯎ ꯋꯥ ꯎ ꯋꯥ ꯂꯥꯡꯗꯅ ꯈꯣꯠꯇꯅ ꯃꯣꯏꯅ ꯁꯤꯟꯕ ꯂꯥꯡꯕ ꯍꯥꯏꯗꯤ ꯅꯨꯄꯥ ꯉꯥꯛꯇ ꯃꯃꯣꯏ ꯍꯣꯏ ꯉꯥꯛꯇ ꯑꯣꯏꯕꯁꯤꯒ ꯑꯩꯈꯣꯏ ꯅꯤꯅꯦꯍꯣꯏ ꯌꯥꯎꯕꯁꯤꯒ ꯑꯃꯔꯣꯝꯗ ꯈꯦꯠꯅꯩꯌꯦꯕ ꯍꯥꯏꯗꯤ ꯅꯨꯄꯤ ꯌꯥꯎꯕꯗꯨꯗꯤ ꯉꯥꯏꯍꯥꯛꯇꯪ ꯑꯣꯏꯔꯁꯨ ꯁꯤꯟꯗꯣꯛ ꯂꯥꯡꯊꯣꯛꯄꯕꯨ ꯑꯣꯏꯔꯣ ꯑꯃꯕꯨ ꯑꯣꯏꯔꯣ ꯑꯗꯨꯃꯥꯏꯅ ꯇꯧꯕꯅꯤꯅꯅꯦ ꯅꯨꯡꯉꯥꯏꯌꯦꯕ ꯅꯦ ꯍꯣꯏ ꯂꯩꯔꯒꯅ ꯑꯩꯈꯣꯏꯗꯤ ꯑꯗꯨꯝ ꯃꯃꯥꯡ ꯃꯃꯥꯡꯗꯤ ꯑꯗꯨꯝ ꯍꯥꯏꯔꯤꯅꯦ ꯅꯅꯦ ꯉꯣ ꯆꯥꯛꯀꯧꯕ ꯂꯥꯛꯄꯗ ꯅꯤꯅꯦ ꯍꯣꯏ ꯂꯩꯔꯝꯗꯕꯗꯣ ꯅꯨꯡꯉꯥꯏꯇꯦ ꯑꯗꯨꯗꯨꯅ ꯅꯦ ꯍꯣꯏꯗꯣ ꯅꯣꯡꯉꯥꯜꯂꯒ ꯆꯠꯂꯣ ꯑꯩꯈꯣꯏ ꯑꯗꯨꯝ ꯑꯩꯈꯣꯏꯅ ꯂꯥꯛꯀꯥꯟꯗ ꯑꯗꯨꯒ ꯀꯩꯒꯨꯝꯕ ꯦꯅꯦ ꯍ ꯑꯣꯏꯅ ꯅꯤꯉꯣꯜ ꯆꯥꯛꯀꯧꯕ ꯅꯨꯃꯤꯠꯇ ꯆꯠꯀꯦ ꯍꯥꯏꯔꯒꯅ ꯅꯦꯅꯦꯣꯏ ꯂꯩꯒꯗꯕ ꯅꯨꯃꯤꯠꯇ ꯅꯣꯡꯉꯥꯜꯂꯒ ꯑꯣꯏꯔꯁꯨ ꯀꯧꯕꯤꯌꯨ ꯅꯦꯅꯦꯣꯏ ꯂꯩꯔꯝꯗ꯭ꯔꯗꯤ ꯑꯩꯈꯣꯏꯁꯦ ꯅꯨꯡꯉꯥꯏꯇꯦ ꯂꯥꯛꯄꯗ ꯑꯗꯨꯝ ꯑꯗꯨꯃꯥꯏꯅ ꯑꯗꯨꯝ ꯍꯥꯏꯔꯒ ꯑꯩꯈꯣꯏꯒꯤꯗꯤ ꯅꯣꯡꯉꯥꯜꯂ ꯀꯧꯕ ꯅꯠꯇ꯭ꯔꯒꯅ ꯦꯅꯦ ꯑꯣꯏꯅ ꯍꯥꯟꯅ ꯅꯤꯉꯣꯜ ꯆꯥꯛꯀꯧꯕ ꯅꯨꯃꯤꯠꯇ ꯆꯠꯈꯤꯕ ꯑꯗꯨꯃꯥꯏꯅ ꯑꯗꯨꯝ ꯇꯧꯋꯦ ꯑꯩꯈꯣꯏꯒꯤꯗꯤꯅꯦ ꯅꯤꯉꯣꯜ ꯆꯥꯛꯀꯧꯕ ꯍꯥꯏꯔꯒ ꯑꯁ ꯌꯥꯝ ꯅꯨꯡꯉꯥꯏꯕ ꯈꯣꯠꯄꯗꯣ ꯍꯥꯏꯗꯤ ꯂꯥꯞꯅꯒ ꯍꯥꯏꯗꯤ ꯒꯥꯔꯤꯒ ꯇꯣꯡꯉꯒ ꯆꯠꯄꯒꯥꯏꯗꯣ ꯐꯪꯖꯕ ꯅꯠꯇ꯭ꯔꯦꯗ ꯑꯩꯈꯣꯏꯗꯤ ꯍꯥꯏꯗꯤ ꯍꯦꯛ ꯀꯥꯟꯊꯣꯔꯛꯄ ꯒ ꯂꯩꯔꯕꯅꯤꯅ ꯅꯣꯏꯒꯤꯗꯤ ꯀꯃꯥꯏꯅ ꯇꯧꯋꯤ ꯅꯛꯅꯕ꯭ꯔꯥ ꯅꯠꯇ꯭ꯔꯒ ꯂꯥꯞꯄ꯭ꯔꯣ
ꯑꯩꯈꯣꯏꯒꯤꯗꯤ ꯀꯩꯁꯨ ꯌꯥꯝ ꯂꯥꯞꯄꯗꯤ ꯑꯣꯏꯗꯦꯕꯀꯣ ꯑꯗꯨꯑꯣꯏꯁꯨ ꯑꯗꯨꯝ ꯑꯩꯈꯣꯏ ꯃꯥꯣꯏꯗꯤ ꯀꯦꯔ ꯆꯠꯂꯦ ꯍꯥꯏꯕꯗꯤ ꯕꯖꯥꯔ ꯂꯥꯜꯂꯒ ꯆꯠꯂꯦꯕ ꯑꯩꯈꯣꯏ ꯃꯥꯒꯤ ꯃꯄꯥꯝꯗꯣ ꯑꯗꯨꯅ ꯑꯗꯨꯝ ꯂꯣꯏꯁꯤꯜꯂ ꯆꯠꯂꯦ ꯑꯗꯨꯅꯦ ꯅꯣꯏꯗꯤ ꯍꯥꯏꯗꯤ ꯅꯤꯉꯣꯜ ꯆꯥꯛꯀꯧꯕꯒꯤ ꯀꯦꯔ ꯈꯣꯠꯂꯒ ꯆꯠꯄꯗꯨ ꯐꯪꯉꯝꯃꯔꯣꯏꯅꯦ ꯍꯥꯏꯗꯤ ꯅꯣꯏ ꯄꯣꯛꯣꯏꯗ ꯂꯩꯔꯕꯅꯤꯅ ꯅꯣꯏ ꯃꯥꯁꯨ ꯉꯥꯏꯔꯦ ꯑꯗꯨꯝ ꯍꯥꯏꯔꯞ ꯂꯣꯏꯁꯤꯜꯂꯒ ꯆꯥꯛ ꯆꯔꯝꯗꯥꯏꯗ ꯆꯪꯉꯒ ꯗꯈꯤꯅꯥ ꯊꯨꯝꯖꯥ ꯇꯧꯕꯗꯨ ꯃꯉꯥꯏꯔꯦ ꯑꯗꯨꯅꯦ ꯅꯣꯏ ꯃꯥꯁꯨ ꯑꯗꯨ ꯌꯨꯝꯗ ꯂꯩꯔꯦꯅ ꯍꯥꯏꯔꯗ ꯄꯣꯠꯇꯨ ꯄꯤꯗ ꯌꯥꯗꯕꯅꯤꯅ ꯑꯗꯨꯝ ꯅꯤꯉꯣꯟꯜ ꯍꯥꯏꯗꯤ ꯑꯣꯏꯔꯤꯕꯅꯤꯅ ꯄꯩꯁꯥꯥꯁ ꯃꯌꯥꯝ ꯆꯪꯉꯝꯗꯣꯏꯅꯦ ꯍꯥꯏꯗꯤ ꯌꯨꯝꯗ ꯂꯩ ꯀꯥꯏꯅ ꯍꯥꯏꯗꯤ ꯃꯣꯏꯒꯤ ꯄꯤꯐꯝ ꯊꯣꯛꯄꯗꯣ ꯑꯗꯨꯝ ꯄꯤꯔꯝꯗꯣꯏꯅꯦꯕ ꯆꯞ ꯃꯥꯟꯅꯩ ꯑꯗꯨꯅꯦ
ꯄꯤꯔꯤꯅꯦ ꯑꯩꯈꯣꯏꯒꯤꯁꯨ ꯍꯥꯏꯗꯤ ꯄꯤꯐꯝ ꯊꯣꯛꯄ ꯃꯣꯏꯒꯤ ꯄꯣꯠꯆꯩ ꯌꯦꯟꯐꯝ ꯊꯣꯛꯄꯁꯨ ꯌꯦꯜꯂꯅꯤ ꯗꯈꯤꯅꯥ ꯇꯧꯐꯝ ꯊꯣꯛꯄꯁꯨ ꯇꯧꯔꯅꯤ ꯑꯗꯨꯅ ꯄꯩꯁꯥꯁꯦ ꯆꯪꯈ꯭ꯔ ꯄꯣꯠꯅꯤꯗ ꯑꯩꯈꯣꯏꯒꯤꯗꯤ ꯂꯝꯁꯨ ꯅꯛꯅꯔꯕꯅꯤꯅ ꯑꯩꯈꯣꯏ ꯃꯥ ꯍꯣꯏꯗꯤ ꯁꯨꯡꯀꯦꯁꯨ ꯀꯦꯗ꯭ꯔꯦ ꯑꯩꯈꯣꯏ ꯃꯥ ꯀꯦꯗꯕꯗ ꯅꯠꯇꯅ ꯑꯩꯈꯣꯏꯁꯨ ꯌꯥꯎꯅ ꯀꯔꯤꯝ ꯗ꯭ꯔꯦꯁ ꯅꯨꯡ ꯀꯔꯤꯝ ꯂꯣꯏꯁꯟꯕ ꯅꯠꯇꯦ ꯑꯩꯈꯣꯏꯗꯤ ꯂꯣꯏꯔꯦ ꯃꯥꯃꯣꯅ ꯆꯥꯛ ꯂꯣꯏꯔꯦ ꯂꯥꯛꯑꯣ ꯆꯥꯔꯁꯤ ꯍꯥꯏꯔꯒ ꯗꯨꯀꯥꯟ ꯐꯠ ꯂꯣꯟꯁꯤꯜꯂꯝꯃ ꯑꯗꯨꯝ ꯆꯪꯗꯣꯏꯅꯤ ꯍꯣ ꯑꯗꯣ ꯑꯩꯁꯨ ꯊꯝꯃꯒꯦ ꯁꯣꯝꯗ ꯑꯩꯈꯣꯏꯒꯤ ꯍꯥꯏꯗꯤ ꯋꯥ ꯇꯥꯅꯁꯦꯅ ꯑꯩꯈꯣꯏ ꯃꯥꯃꯣ ꯍ ꯂꯥꯛꯁꯜꯂꯛꯑꯦ ꯑꯗꯣ ꯅꯪꯁꯨ ꯂꯩꯔꯣ ꯐꯖꯅ
ꯑꯣ ꯐꯥꯔꯦ ꯐꯥꯔꯦ